ꯍꯥꯥ ꯂꯩꯁꯥꯕꯤꯅꯦ ꯌꯨꯝ ꯄꯥꯟꯗ꯭ꯔꯦ ꯉꯥꯎꯕ꯭ꯔꯥ
ꯌꯨꯝ ꯄꯥꯟꯗ꯭ꯔꯤꯕꯣ ꯍꯥꯏꯁꯦ
ꯌꯨꯝ ꯄꯥꯟꯗ꯭ꯔꯤꯗ ꯂꯩꯁꯥꯕꯤꯅꯦ
ꯂꯨꯍꯣꯡꯈ꯭ꯔꯣ ꯀꯩꯒꯤꯅꯣ ꯀꯨꯏꯟ ꯀꯨꯏꯟ ꯂꯩꯗꯣ ꯁꯁꯠ ꯂꯨꯍꯣꯡꯉꯣ
ꯑꯩ ꯂꯨꯍꯣꯡꯗ꯭ꯔꯒ ꯅꯪꯉꯣꯟꯗ ꯌꯦꯠꯄ꯭ꯔꯥ ꯀꯃꯥꯏ ꯌꯦꯠꯂꯤꯕ
ꯌꯦꯠꯂꯦ
ꯆꯂꯣ ꯑꯥꯗ
ꯌꯦꯠꯂꯦ
ꯅꯪ ꯅꯪꯒꯤ ꯀꯩꯅꯣꯗ ꯆꯠꯄ꯭ꯔꯣ ꯉꯔꯥꯡ
ꯀꯔꯤ
ꯆꯠꯄ꯭ꯔꯣ ꯈꯛꯇ ꯈꯣꯝꯂꯛꯑꯣ
ꯀꯩꯅꯣ ꯆꯠꯄ꯭ꯔꯣ ꯍꯥꯏꯗꯤ
ꯉꯔꯥꯡ ꯀꯩꯅꯣꯗꯣ
ꯈꯪꯗꯦ ꯆꯠꯄ꯭ꯔꯥ ꯆꯠꯇꯕ꯭ꯔꯥ ꯈꯪꯗꯦ ꯒ꯭ꯌꯥꯟ ꯇꯥꯗꯦ ꯀꯔꯝꯀꯥꯟꯗ ꯂꯨꯍꯣꯡꯒꯦ ꯍꯥꯏꯅꯣ
ꯋꯥꯠꯂꯤꯗ ꯅꯗꯤ ꯍꯣꯡꯉꯕꯣ
ꯁꯠ ꯁꯠ ꯂꯨꯍꯣꯡꯉꯣ ꯐꯦꯃꯤꯂꯤ ꯄ꯭ꯂꯥꯟꯅꯤꯡ ꯇꯧꯔ ꯂꯩꯌꯣ ꯀꯩ ꯀꯥꯟꯗꯕꯗ ꯊꯦꯡ ꯊꯦꯡ ꯂꯨꯍꯣꯡꯉꯒ
ꯅꯪꯗꯤ ꯍꯣꯡꯉꯕꯣ
ꯍꯣꯡꯗ꯭ꯔꯤ ꯑꯩꯕꯨꯗꯤ ꯍꯣꯡꯉꯔꯣꯏꯅꯦ ꯅꯪꯒꯤ ꯅꯣꯏꯒꯤ ꯍꯥꯏꯕꯤꯕꯅꯦ
ꯍꯣꯡꯗ꯭ꯔꯗꯤ ꯐꯔꯦ ꯑꯗꯣ ꯑꯗꯣ ꯅꯪꯒꯤ ꯍꯣꯡꯗ꯭ꯔꯒ ꯃꯤꯉꯣꯟꯗ ꯍꯪꯒꯅꯨ
ꯑꯩꯅ ꯑꯩꯅ ꯀꯩꯅꯣ ꯇꯧꯕꯗꯣ ꯐ꯭ꯌꯨꯆꯔꯒꯤ ꯑꯩꯅ ꯋꯥꯒ ꯗꯧꯕꯗꯣ ꯅꯣꯏꯗ ꯋꯥꯍꯟꯅꯤꯡꯗꯅ ꯍꯥꯏꯕꯅꯤꯅꯦꯍꯦ ꯄꯪꯕꯤ
ꯑꯗꯣ ꯍꯣꯡꯗꯕꯗꯣ
ꯀꯩꯒꯤꯅꯣ ꯀꯩꯇꯧ ꯋꯥ
ꯀꯦ
ꯍꯣꯡꯗꯕꯗꯣ ꯀꯩꯗꯧꯕ
ꯀꯩ ꯍꯥꯏꯅꯣ ꯑꯩꯅ ꯍꯥꯏꯒꯦ ꯍꯥꯏꯁꯨ ꯀꯩꯅꯣ ꯅꯪꯅ ꯍꯥꯏꯒꯦ ꯍꯥꯏꯗꯨꯅ ꯀꯩꯅꯣ ꯑꯩ ꯈꯪꯗꯔꯦ ꯑꯗꯨꯒꯤ ꯐꯨꯜꯢꯇꯣꯞ ꯇꯂꯦ
ꯑꯗꯨꯅꯦ ꯊꯨꯅ ꯍꯣꯡꯑꯣ ꯍꯥꯢꯗꯣ ꯂꯩꯇꯅꯕ
ꯍꯣꯡꯅꯤꯡꯗꯦ ꯍꯣꯡꯅꯤꯡꯗ꯭ꯔꯤ
ꯍꯣꯡꯅꯤꯡ ꯗ꯭ꯔꯤꯕ ꯍꯣꯡꯅꯤꯡꯗ꯭ꯔꯤꯕ
ꯃꯤꯗꯤ ꯂꯩꯔꯕꯣ
ꯂꯩꯇꯦꯗ ꯑꯩꯅ ꯍꯣꯏ ꯑꯩꯅ ꯀꯩꯅꯣ ꯇꯧꯕ
ꯎꯝ
ꯀꯔꯤꯝ ꯇꯦꯠꯇꯦ ꯈꯪꯉꯨꯅꯨ
ꯀꯩꯅꯣ ꯋꯥꯗꯣ ꯉꯥꯡꯉꯣ ꯑꯩꯅ ꯀꯔꯤꯅꯣ ꯍꯥꯏꯕꯗꯨ ꯀꯩꯅꯣ
ꯑꯉꯥꯡꯅꯅꯦ ꯌꯥꯝ ꯀꯟꯅ ꯈꯪꯖꯤꯜꯂꯒ ꯅꯀꯣꯛ ꯁꯥꯟꯅꯕꯅꯤ ꯈꯜꯂꯣꯅꯣ ꯑꯍꯟꯒꯤ ꯋꯥꯗꯣ
ꯍꯥꯏꯌꯣꯅꯦ ꯍꯥꯏꯌꯣꯅꯦ
ꯑꯩ ꯀꯦꯝ ꯍꯥꯏꯗꯦꯗ
ꯑꯩꯩꯅ ꯀꯔꯤ
ꯑꯩ ꯅꯪꯉꯣꯟꯗ ꯀꯩꯝ ꯍꯥꯏꯗꯦꯀꯣ
ꯅꯪꯅ ꯑꯩꯉꯣꯟꯗ ꯍꯥꯏ ꯍꯥꯏꯕ ꯅꯠꯇꯦ
ꯑꯩꯗꯤ
ꯂꯨꯍꯣꯡꯅꯕ ꯃꯤ ꯂꯩꯇ꯭ꯔꯕ ꯍꯪꯕꯅꯦ ꯑꯩꯗꯤ
ꯑꯩ ꯉꯥ ꯆꯦꯠꯂꯦꯗ ꯅꯥ ꯃꯤ ꯋꯥꯍꯟꯅꯤꯡꯗꯦꯗ
ꯅꯒꯜꯂꯦ
ꯀꯃꯥꯏꯅꯅꯣ ꯀꯃꯥꯏꯅ ꯋꯥꯗꯣꯏꯅꯣ ꯍꯥꯢꯁꯦ
ꯅꯈꯣꯟꯗꯣ ꯇꯥꯗꯦ
ꯅꯥꯒꯟꯕꯃꯤꯅꯤꯅꯅꯦ ꯍꯦꯌꯦꯡ ꯋꯥꯢ ꯌꯨꯝ ꯄꯥꯟꯂꯒ ꯑꯇꯨꯝ ꯅꯥꯟꯕꯤꯔꯗꯤ ꯑꯩꯒꯤ ꯅꯨꯄꯥꯗꯣ ꯋꯥꯔꯣꯏꯗ꯭ꯔꯣ
ꯅꯥꯒꯜꯂꯦꯗꯤꯍꯥꯏ ꯄꯥꯎ ꯐꯥꯎꯅꯔꯛꯄꯗꯒꯤ ꯅꯥꯕꯗꯤ ꯇꯥꯗ꯭ꯔꯤ
ꯑꯦ ꯑꯩꯅ ꯍꯥꯏꯗꯣꯛꯄꯁꯨ ꯅꯠꯇ꯭ꯔꯒ ꯅꯪꯉꯣꯟꯗ ꯑꯩꯅ ꯁꯤ ꯅꯥꯏ ꯁꯤ ꯅꯥꯏ ꯍꯥꯏꯕꯗꯪꯅꯤ
ꯑꯥ
ꯑꯗꯨꯅꯤꯅꯦ ꯃꯣꯏꯒꯤ ꯄꯨꯛ ꯐꯠꯇꯕꯒꯤ ꯋꯥ ꯂꯣꯠꯂꯥ ꯂꯣꯠꯂꯥꯒ ꯊꯝꯕ ꯈꯣꯏꯗꯣ
ꯏꯁ ꯅꯥꯕꯁꯤꯁꯨ ꯅꯥꯕꯁꯤꯁꯨ ꯍꯥꯏꯗꯣꯛꯀꯗꯣꯏꯔꯣ ꯑꯩ ꯍꯥꯅ ꯍꯥꯏꯔꯝꯒꯅꯤꯗ ꯅꯪꯉꯣꯟꯗ ꯍꯥꯏꯗꯕ꯭ꯔꯅꯦ
ꯅꯥꯕꯁꯦꯀꯣ ꯑꯥ ꯍꯥꯏ ꯍꯥꯏꯔꯒ ꯀꯩꯗꯧꯒꯦ ꯍꯥꯏꯗ꯭ꯔꯁꯨ ꯆꯥꯞ ꯃꯥꯟꯅꯩ ꯍꯥꯏꯔꯁꯨ ꯍꯥꯏꯗ꯭ꯔꯁꯨ ꯆꯥꯞ ꯃꯥꯟꯅꯕꯗꯨ ꯀꯔꯤꯅꯣ
ꯇꯥꯁꯤꯟꯗꯕꯒꯤ ꯑꯣꯏꯔꯝꯅꯤ ꯑꯩ ꯍꯥꯏꯈ꯭ꯔꯕꯅꯦ ꯍꯥꯏꯌꯦ ꯑꯩ ꯍꯣꯔꯦꯟ ꯍꯥꯏꯔꯛꯀꯦꯕꯀꯣ ꯑꯣ ꯍꯥꯏꯒꯅꯤ
ꯎꯝ
ꯃꯁꯥ ꯐꯕꯒꯤ ꯑꯗꯨꯝ ꯀꯩꯅꯣ ꯃꯥꯟꯕꯗꯨꯅꯦꯗ ꯍꯦꯜꯗꯤ ꯃꯥꯟꯕꯗꯨꯅꯦꯗ
ꯃꯁꯥ ꯐꯕ꯭ꯔꯣ ꯍꯥꯏꯁꯦꯅꯪ
ꯅꯣꯏꯕꯗꯣ ꯍꯥꯏꯕꯅꯤ ꯀꯩꯅꯣ
ꯀꯥꯅꯥ ꯅꯣꯏꯍꯜꯂꯣ ꯍꯥꯏꯒꯦ ꯅꯪꯕꯨ
ꯑꯩꯅꯥ
ꯑꯣ ꯅꯠꯇ꯭ꯔꯗꯤ ꯑꯩꯅ ꯅꯣꯏꯍꯟꯕ꯭ꯔꯣ ꯅꯪ
ꯇꯟꯕꯒꯤ ꯅꯣꯏꯕ ꯌꯥꯔꯕ ꯄꯥꯎꯈꯨꯝ ꯐꯪꯉꯥꯕ
ꯆꯦꯜꯂꯣ ꯆꯦꯜꯂꯣ ꯋꯥꯀꯤꯡ ꯋꯥꯀꯤꯡ ꯋꯥꯛ ꯀꯤꯡꯒꯗꯣ ꯁꯠ ꯁꯠ ꯁꯠ ꯆꯦꯜꯂꯣ ꯅꯣꯡꯃ ꯅꯣꯡꯃꯒꯤ
ꯑꯩꯒꯤ ꯎꯝ ꯑꯩꯒꯤ ꯑꯁꯋꯥꯏ ꯂꯣꯏꯕꯁꯦ
ꯑ ꯅꯨꯄꯥꯑꯣꯏꯔꯒ ꯀꯩꯗꯧꯒꯦ ꯍꯥꯏꯕꯅꯣ
ꯅꯣꯏꯖꯔꯁꯅꯨ ꯅꯣꯖꯔꯁꯅꯨ
ꯅꯣꯏꯕꯗꯣ ꯋꯥꯗ꯭ꯔꯣ
ꯋꯥꯗꯦꯗ ꯀꯔꯤ ꯋꯥꯗꯣꯏꯅꯣꯗ
ꯎꯝ ꯑꯩꯗꯤ ꯅꯣꯏꯕ ꯉꯥꯝꯖꯔꯣꯏ
ꯅꯣꯏꯒꯅꯨꯋꯣ ꯀꯅꯅꯥ ꯅꯣꯏꯌꯣ ꯍꯥꯏꯒꯦ
ꯅꯣꯏ ꯅꯣꯏ ꯅꯣꯏꯗꯣꯏ ꯁꯔꯨꯛꯄꯨꯗꯤ ꯀꯪꯉꯥ ꯂꯩꯖꯒꯦ
ꯂꯩꯌꯣ ꯂꯩꯌꯣ ꯑꯣ ꯑꯀꯪꯕ ꯃꯁꯦꯟ ꯊꯤꯅꯧꯋꯣ ꯑꯩ ꯀꯩꯝ ꯍꯥꯏꯖꯗꯦ ꯅꯣꯏꯗ
ꯑꯗꯣ ꯅꯪꯅꯥꯁꯤꯗ
ꯑꯁ ꯑꯩ ꯅꯨꯄꯤ ꯅꯨꯄꯤ ꯍꯥꯏꯗꯤ ꯑꯀꯪꯕ ꯃꯁꯦꯟ ꯍꯥꯏꯕꯅꯦ
ꯑꯈꯪ ꯑꯈꯪꯕ ꯃꯁꯦꯟ ꯊꯤꯖꯧꯑꯣ ꯍꯥꯏꯅ ꯀꯩꯅꯣ ꯑꯗꯨꯗꯤ
ꯑꯦ ꯅꯨꯄꯤ ꯅꯠꯇ꯭ꯔꯁꯨ ꯇꯤꯟꯕ ꯂꯩꯌꯦꯗꯅ ꯑꯗꯨꯗ ꯍꯩꯅꯗꯕ
ꯋꯥꯗꯣ ꯋꯥꯗꯣꯀꯣ ꯋꯥꯗꯣ ꯌꯥꯝꯅ ꯀꯣꯆꯤ ꯀꯣꯠꯂꯒ ꯉꯥꯡꯒꯅꯣ ꯑꯩꯅ ꯑꯩꯅ ꯀꯣꯠꯂꯛꯑꯗꯤ ꯅꯪ ꯉꯥꯎ ꯆꯦꯟꯒꯅꯤ ꯅꯪ ꯑꯗꯨ ꯑꯃ ꯈꯪꯉꯨ
ꯅꯪꯁꯤ
ꯑꯩꯖꯨ ꯀꯣꯠꯄ ꯑꯩꯖꯨ ꯀꯣꯠꯄ ꯌꯥꯝ ꯍꯩꯌꯦ
ꯅꯪꯁꯦ ꯋꯥ ꯇꯥꯁꯤꯟꯕ ꯍꯩꯕꯗꯤ ꯌꯥꯝ ꯁꯥꯕ ꯑꯗꯨꯒ ꯃꯤꯒꯤ ꯋꯥꯗꯤ ꯀꯔꯤꯅꯣ ꯍꯥꯏꯕꯗꯤ ꯈꯪꯗꯥꯕ ꯅꯪꯁꯦꯀꯣ ꯌꯥꯝꯅ ꯑꯟꯗꯔꯁꯇꯦꯟꯗꯤ ꯂꯩꯕꯗꯤ ꯌꯥꯝ ꯁꯥꯕ ꯑꯗꯨꯒ ꯃꯤꯅ ꯉꯥꯡꯊꯣꯛꯂꯛꯄ ꯀꯥꯟꯗ ꯑꯟꯗꯔꯁꯇꯦꯟꯗꯤꯡꯗꯤ ꯌꯥꯝ ꯇꯧꯗꯕ ꯃꯤꯕꯨ ꯍꯠ ꯇꯧꯗꯕꯗꯤ ꯌꯥꯝ ꯁꯥꯕ ꯑꯗꯨꯒ ꯃꯤꯕꯨꯗꯤ ꯍꯠ ꯌꯥꯝ ꯇꯧꯕ
ꯑꯗꯨꯒ ꯊꯣꯛꯄꯗꯣ ꯇꯥꯕꯗꯤ ꯁꯥꯕ ꯇꯥꯗꯤ ꯇꯥꯗꯕ ꯃꯁꯥꯗꯣ ꯆꯨꯝꯃꯦꯅ ꯂꯩꯕ ꯂꯥꯏꯞ ꯃꯅꯤꯄꯨꯔ ꯁꯥꯔꯀꯥꯔ
ꯅꯪ ꯑꯩ ꯀꯔꯤ ꯈꯪꯗꯅ ꯅꯪꯅ ꯉꯥꯡꯉꯤꯗꯣ
ꯑꯩꯅ ꯅꯪꯒꯤ ꯈꯪꯕꯒꯤ ꯉꯥꯡꯕ ꯅꯠꯇꯦ ꯑꯩꯅ ꯎꯖꯕ ꯈꯔꯗꯣ ꯉꯥꯡꯕꯅꯤ
ꯅꯪꯅ ꯎꯕꯗꯣ ꯅꯪꯅ ꯎꯕꯗꯣ ꯈꯤꯇꯪ ꯈꯛꯅꯦ ꯑꯗꯨꯁꯨ ꯆꯨꯝ ꯆꯨꯝꯕ꯭ꯔꯥ ꯆꯨꯝꯗꯕ꯭ꯔꯥꯁꯨ ꯈꯪꯄꯣꯟꯇꯦ ꯅꯪꯗꯣ
ꯍꯣ ꯈꯤꯇꯪ ꯈꯤꯇꯪ ꯎꯖꯕꯗꯨꯗ ꯑꯁꯨꯛ ꯌꯥꯝꯅ ꯀꯩꯅꯣ ꯇꯧꯔꯤꯁꯤꯅꯗꯤ ꯂꯣꯠꯂꯤꯕ ꯃꯌꯥꯝꯅꯗꯤ
ꯑꯗꯨꯅꯦ ꯍꯩꯁꯦ ꯅꯪꯅ ꯎꯕꯗꯣ ꯈꯤꯇꯪ ꯎꯕꯗꯣ ꯑꯁꯦꯡꯕ ꯎꯕ꯭ꯔꯥ ꯎꯗꯕ꯭ꯔꯥꯁꯨ ꯈꯪꯗꯦ ꯅꯪꯅ ꯈꯟꯕꯗꯨꯁꯨ ꯆꯨꯝꯃꯝꯅꯤ ꯍꯥꯏꯁꯨ ꯈꯪꯗꯦ ꯈꯪꯕꯁꯨ ꯅꯠꯇꯦ ꯅꯠꯇ꯭ꯔꯣ ꯆꯨꯝꯃꯝꯒꯅꯤ ꯂꯥꯂꯟ ꯂꯥꯜꯂꯝꯒꯅꯤ ꯍꯥꯏꯕꯁꯨ ꯈꯪꯕ ꯅꯠꯇꯦ
ꯍꯣꯏꯕ ꯍꯣꯏꯕ ꯍꯣꯏꯕ ꯆꯨꯝꯖꯔꯣ ꯆꯨꯝꯖꯔꯣ ꯅꯪꯗ ꯀꯩꯅꯣꯒꯨꯝꯕꯅꯤꯗ ꯑꯥ ꯀꯩꯅꯣꯒꯨꯝꯕꯅꯤꯗ ꯑꯁ ꯑꯩꯅ ꯑꯁꯤ ꯇꯧꯕꯁꯦ ꯎꯕ꯭ꯔꯣ ꯑꯩꯅ ꯁꯤ ꯍꯣꯠꯅꯖꯕꯁꯦ ꯎꯕ꯭ꯔꯣ ꯍꯥꯏꯕꯒꯨꯝꯕꯅꯦ ꯅꯪꯒꯤꯁꯨ
ꯈꯪꯖꯔꯦ ꯈꯪꯖꯔꯦ
ꯃꯤꯒꯤ ꯃꯒꯨꯟ ꯍꯥꯏꯕꯁꯦ ꯃꯥꯒꯤ ꯃꯅꯤꯡꯗ ꯐꯤꯐꯇꯤ ꯄꯥꯔꯁꯦꯟ ꯁꯚꯦꯟꯇꯤ ꯄꯥꯔꯁꯦꯟ ꯊꯝꯕ ꯊꯥꯔꯇꯤ ꯄꯥꯔꯁꯦꯟꯗꯨ ꯂꯩꯔ ꯔꯤꯐ꯭ꯂꯦꯛꯁꯟ ꯆꯠꯍꯟꯕ ꯑꯗꯨꯒ ꯃꯤꯒꯤ ꯃꯒꯨꯟ ꯍꯥꯏꯁꯦ
ꯑꯗꯣ ꯑꯩꯒꯤꯗꯤꯅꯦ ꯑꯩꯒꯤꯗꯤ ꯑꯥꯝꯇ ꯆꯠꯍꯟꯗꯦꯕ
ꯆꯠꯍꯟꯗ꯭ꯔꯗꯤꯅꯦ ꯃꯤꯅ ꯋꯥ ꯉꯥꯡꯕꯗ ꯖꯁ ꯌꯥꯝ ꯇꯧꯒꯅꯣ ꯀꯣ ꯄꯁꯥ ꯅꯁꯥꯅ ꯈꯪꯕꯗꯣ ꯊꯝꯖꯤꯜꯂꯨ ꯅꯁꯥꯅ ꯈꯛꯇ ꯉꯥꯡꯕꯗꯨ ꯆꯨꯝ ꯃꯦ ꯑꯩꯅ ꯇꯧꯊꯣꯛꯄ ꯈꯛꯇ ꯆꯨꯝꯃꯦ ꯍꯥꯏꯕꯗꯣ ꯂꯩꯒꯅꯨ ꯃꯤꯅ
ꯑꯩꯈꯣꯏꯗꯤ ꯑꯗꯨ ꯈꯟꯗꯤꯌꯦ ꯑꯩꯈꯣꯏꯗꯤ ꯑꯩꯗꯤ ꯍꯥꯏꯗꯤ ꯍꯥꯏꯕꯤꯔꯤ ꯗꯨꯗꯤ ꯈꯣꯏꯖꯨ ꯂꯥꯜꯂꯦꯅ ꯍꯥꯏꯕꯤꯔꯤ ꯗꯨꯗꯤ
ꯅꯪꯖꯨ ꯅꯪꯖꯨ ꯊꯤꯟꯗ꯭ꯔꯣ ꯍꯥꯏꯖꯦ
ꯃꯤꯁꯤꯡꯁꯦ ꯀꯣ ꯃꯁꯥ ꯈꯛꯇ ꯐꯕ ꯁꯥꯏꯀꯣ
ꯑꯩ ꯐꯕ ꯁꯥꯗꯦꯀꯣ ꯑꯩꯗꯤ ꯉꯥꯡꯊꯣꯛꯄꯗꯣ ꯑꯗꯨꯝ ꯉꯥꯡꯒꯅꯤ ꯍꯥꯏꯌꯨ ꯑꯗꯣ ꯍꯥꯏꯔꯤꯅꯤ ꯆꯤꯟꯗ ꯏꯆꯤꯟꯗ ꯉꯥꯡꯕ ꯃꯇꯨꯡ ꯏꯟꯅ ꯊꯕꯛ ꯇꯧꯔꯛꯄ ꯆꯤꯟꯗ ꯉꯥꯡꯕ ꯃꯇꯨꯡ ꯏꯟꯅ ꯊꯕꯛ ꯇꯧꯔꯛꯀꯅꯤ ꯑꯩꯗꯤ
ꯑꯩꯒꯤ ꯅꯨꯡꯉꯥꯏꯇꯕ ꯁꯨꯡꯍꯥꯏ ꯍꯥꯏꯔꯣꯏ
ꯍꯥꯏꯗꯣꯛꯀꯅꯨꯑꯣ ꯍꯥꯏꯗꯣꯛꯀꯅꯨꯑꯣ
ꯏꯗꯣ ꯍꯣꯏ
ꯍꯥꯏꯗꯣꯛꯑꯣꯏ ꯍꯥꯏꯗꯣꯛꯇ꯭ꯔꯗꯤꯅꯦ ꯑꯐꯕꯁꯨ ꯁꯥꯕꯤꯒꯅꯤ
ꯑꯗꯨꯅꯦ ꯑꯗꯨꯒꯤ ꯑꯩꯒꯤ ꯃꯁꯥꯒꯤ ꯅꯨꯃꯤꯠꯇ ꯂꯩꯔ ꯑꯗꯨꯒ ꯑꯐꯕꯁꯨ ꯁꯥꯔꯒ ꯑꯩꯗꯤ ꯑꯗꯨꯅꯦ ꯑꯗꯥꯅꯦ ꯍꯥꯏꯒꯅꯨ
ꯅꯪꯁꯨ ꯃꯤꯅꯦ ꯑꯩꯁꯨ ꯃꯤꯅꯦ ꯃꯤ ꯑꯃꯅ ꯃꯤ ꯑꯃꯗ ꯑꯦꯗꯖꯁ ꯇꯧꯕ ꯌꯥꯕ ꯅꯠꯇꯦ ꯂꯦꯞꯄ ꯌꯥꯕ ꯅꯠꯇꯦ ꯑꯩꯒꯤ ꯑꯄꯥꯝꯕꯅꯦ
ꯍ
ꯅꯪ ꯀꯅꯥꯅ ꯃꯤꯅꯦ ꯍꯥꯏꯅꯣ